ꯂꯩ ꯈꯨꯜꯂꯥꯅꯤ
ꯗꯥꯏꯃꯟ ꯀꯥꯏꯕꯩ ꯃꯤꯁꯨ ꯑꯣꯔꯣꯔꯣ ꯂꯥꯛꯁꯟꯅꯔꯤ
ꯀꯩꯒꯤꯅꯣ
ꯊꯪꯗꯦ ꯗꯥꯏꯃꯟꯖꯦ ꯃꯔꯨ ꯌꯥꯝ ꯑꯣꯏꯅꯦꯍꯦ
ꯀꯥꯞꯐꯜ ꯂꯨꯅꯨ ꯗꯥꯥꯏꯃꯟꯗꯣ ꯃꯣꯏꯗ
ꯑꯗꯨ ꯀꯥꯇꯤꯉꯩ ꯅꯪ ꯅꯪꯩꯅ ꯑꯗꯨꯃꯥꯏꯅ ꯇꯧꯔꯝꯕꯗꯣ ꯇꯧꯔꯝꯒꯗ꯭ꯔꯥ ꯁꯤꯅꯤꯗ
ꯀꯩꯒꯤꯅꯣ
ꯅꯪꯒꯤ ꯕꯍꯨꯠ ꯆꯧ ꯂꯦꯡ ꯇꯧꯔꯒ ꯑꯗꯨꯝꯕ ꯀꯔꯤꯝ ꯂꯥꯛꯇꯧ ꯅꯠꯇꯦ ꯅꯨꯃꯤꯠ ꯁꯣꯛꯀꯅꯤ ꯅꯁꯥ ꯁꯣꯛꯀꯅꯤ ꯃꯇꯝ ꯃꯥꯡꯉꯛꯀꯅꯤ ꯀꯩꯝ ꯐꯪꯉꯣꯏ
ꯂꯨꯄꯥ ꯀꯌꯥꯗ ꯏꯁꯀꯦꯞꯗ ꯑꯝꯇ ꯑꯩꯅ ꯍꯥꯏꯌꯦ ꯂꯨꯄꯥ ꯇꯔꯥ ꯄꯤꯔ ꯑꯗꯨ ꯌꯣꯜꯂꯣ
ꯀꯦꯝꯅꯦ ꯑꯗꯨꯝ ꯈꯟ ꯇꯥꯕ
ꯑꯗꯨ ꯅꯪ ꯅꯪ ꯍꯣꯏ ꯅꯪ ꯔꯤꯖꯅꯦꯕꯜꯗ ꯌꯣꯜꯂꯣ ꯑꯩꯉꯣꯟꯗ ꯂꯨꯄꯥ ꯇꯔꯥ ꯈꯛꯇꯪ ꯐꯪꯉꯦꯗꯨ ꯎꯠꯂꯣ ꯑꯇꯩꯗꯤ ꯌꯥꯔꯦ ꯂꯨꯄꯥ ꯇꯔꯥꯁꯤ ꯌꯥꯝ ꯆꯥꯎꯔꯝꯅꯦ
ꯌꯦꯡꯒꯦ ꯌꯦꯡꯖꯦ ꯑꯩ ꯑꯩ ꯑꯗꯨ ꯕꯣꯍꯨ ꯆꯣꯗꯦꯟꯗ ꯑꯩ ꯁꯥꯟꯅꯔꯣꯏꯗꯕꯅꯤ ꯅꯪ ꯌꯣꯟꯈ꯭ꯔꯦ ꯌꯦꯡꯒꯦ ꯌꯣꯟ ꯃꯤ ꯐꯪꯕ꯭ꯔꯅ
ꯎꯝ ꯑꯗꯨꯅꯦ ꯍꯥꯏꯁꯦ
ꯗꯤꯐ꯭ꯂꯦꯛꯇꯤ ꯇꯧꯔꯤꯅꯦ ꯑꯗꯣ ꯏꯗꯤ ꯆꯥꯏꯦ ꯀꯩꯒꯤꯅꯣ ꯈꯪꯗꯦ ꯍꯥꯏꯗꯤ ꯍꯥꯔꯠ ꯃꯣꯠ ꯍꯥꯔꯠ ꯃꯣꯠꯁꯨ ꯈꯪꯗꯦ
ꯁꯤꯀꯤꯔꯣ ꯅꯠꯇꯕꯒꯤ ꯃꯥꯏ ꯑꯣꯛꯅꯦꯁ ꯔꯤꯄ꯭ꯂꯥꯏ
ꯇꯣ ꯇꯤꯡ ꯀꯥꯗꯤ ꯇꯧꯏꯅꯦꯕ ꯑꯗꯣ ꯏꯗꯤꯀꯨꯝꯃꯦꯕ
ꯁꯦꯀꯤꯔꯣ ꯅꯠꯇꯕꯒꯤꯅꯤ ꯍꯥꯏꯔ
ꯁꯤꯠ ꯇꯧꯕ ꯀꯥꯡꯒꯨꯗꯨꯔ
ꯄꯣꯠ ꯁꯤꯠꯇ꯭ꯔꯦ ꯍꯥꯏꯕ ꯉꯥꯛꯇꯗꯣ ꯅꯠꯇ꯭ꯔꯣ ꯃꯣꯏꯅ
ꯃꯣꯏ ꯄꯣꯠ ꯁꯤꯠꯇꯕ ꯑꯩ ꯁꯥꯎꯔꯤꯅꯦ
ꯁꯤꯇ꯭ꯔꯦ ꯁꯤꯠꯇ꯭ꯔꯦ ꯇꯧꯕꯗꯣ
ꯍꯥꯞꯁꯟꯒꯅꯤ
ꯎꯝ
ꯅꯥꯏꯁ ꯇꯔ꯭ꯥꯏ ꯍꯦꯔꯥ ꯅꯪ ꯌꯥꯝ ꯍꯩꯔꯦ ꯑꯗꯨꯗꯤ ꯅꯥꯕ
ꯈꯪꯉꯝꯃꯅꯤ
ꯑ ꯑꯩ ꯑ ꯁꯤꯠ ꯁꯤꯠ ꯁꯤꯠ ꯇꯧꯋꯦ ꯃꯣꯏꯖꯦ ꯍꯥꯏꯗꯤ ꯁꯚꯦꯔꯦꯔꯤꯠꯁ ꯇꯧꯁꯜꯂꯦꯕ ꯑꯩꯉꯣꯜꯗ
ꯌꯥꯝ ꯁꯤꯠꯄ ꯍꯩꯕꯗꯣ
ꯎꯝ ꯎꯝ ꯎꯝ ꯑꯗꯨꯃꯛꯅꯦ ꯑꯩꯅ ꯍꯥꯏꯅꯤꯡꯉꯤꯁꯦ
ꯈꯪꯗꯦ ꯁꯚꯦꯟ ꯃꯤꯅꯠꯇ ꯀꯌꯥꯝ ꯅꯩꯒ꯭ꯔ ꯖꯥꯠꯅꯣ ꯒꯦꯝꯗ
ꯆꯥꯝꯃꯒ ꯇꯔꯦꯠꯅꯤ ꯃꯣꯏꯁꯦ ꯃꯌꯥꯝ ꯂꯩꯔꯤꯕꯅꯤꯅ ꯌꯣꯟꯊꯣꯛꯅꯤꯡꯗꯦꯅꯦ ꯑꯗꯨꯅ ꯍꯥꯏꯗꯤ ꯄꯣꯠ ꯆꯩ ꯌꯥꯎꯔꯤ ꯌꯥꯝꯃꯦꯕ ꯄꯣꯠ ꯆꯦ ꯌꯣꯟꯊꯣꯛꯅꯤꯡꯗꯦꯕ ꯍꯥꯏꯗꯤ ꯁꯤꯟꯅꯕ ꯌꯥꯔꯤꯕ ꯀꯜꯂꯤꯕ ꯃꯣꯏꯁꯦ ꯆꯥꯝꯃ ꯀꯨꯟꯊ꯭ꯔꯥ ꯅꯤ
ꯕꯦꯛ ꯆꯟꯗ꯭ꯔꯕꯕ
ꯑꯥ ꯀꯨꯟꯊ꯭ꯔꯥ ꯃꯔꯤ ꯁꯣꯝꯗ ꯁꯣꯝꯗ
ꯁꯣꯝꯅ ꯁꯣꯝ ꯁꯤꯖꯤꯟꯅꯔꯒ ꯎ ꯌꯥꯝ ꯇꯧꯔꯦ ꯑꯩꯁꯨ ꯀꯩ ꯍꯥꯏꯅꯣ ꯀꯥꯞꯄꯗꯤ ꯀꯞ
ꯍꯥꯏꯗꯤ ꯑꯩꯁꯦ ꯕꯦꯦꯛ ꯆꯠꯂꯛꯄ ꯕꯦꯛ ꯂꯨꯝꯃꯛꯄꯩꯅꯦ
ꯎꯝ ꯍꯥꯏꯗꯤ ꯑꯀꯟ ꯑꯀꯟꯕ ꯁꯤꯅ ꯊꯣꯛꯄꯒꯤ ꯁꯤꯅꯦ ꯑꯩꯅ ꯅꯉꯣꯟꯗ ꯍꯥꯏꯁꯦ ꯇꯨꯗꯥ ꯑꯗꯨꯝ ꯁꯤꯟꯅꯣ ꯀꯔꯤꯝ ꯀꯥꯏꯗꯦ ꯒꯦꯝ ꯑꯗꯨꯝ ꯂꯣꯏꯕꯅ ꯍꯟꯖꯤꯜꯂꯛ
ꯑꯩꯅ ꯁꯨꯝ ꯀꯇꯨꯛ ꯀꯥꯔꯟ ꯇꯧꯔ ꯂꯩꯔꯅꯦ
ꯑꯝꯃ ꯄꯥꯏꯌꯨ ꯀꯩꯅꫭ
ꯑꯦ ꯑꯦ ꯇꯨꯡꯗꯩ ꯅꯨꯄꯥ ꯑꯃꯅ ꯊꯥꯡꯒꯤ ꯖꯒꯣꯏ ꯇꯧꯁꯜ ꯂꯩꯔꯝꯕꯩꯋꯥꯅꯦ ꯑꯩꯉꯣꯟꯗ
ꯃꯩ ꯇꯤꯟ ꯑꯄꯨꯟꯕꯅ ꯄꯥꯡꯒꯟꯅꯤꯗꯨ ꯎꯠꯊꯣꯛꯄꯅꯤꯗ ꯅꯉꯣꯟꯗ
ꯑꯦ ꯀꯧꯁꯜꯂꯩꯅꯦ
ꯅꯪ ꯈꯠꯇꯔꯣ ꯀꯥꯎꯍꯩ
ꯅꯩ ꯑꯩꯗꯤ ꯑꯩꯈꯠꯇꯅꯦ ꯈꯜꯂꯨꯔꯦ ꯃꫭꯏꯁꯨ ꯃꯤꯅꯤ ꯃꫭꯏꯗꯤ ꯃꯤ ꯅꯠꯇꯦ ꯃꯣꯏꯗꯤ ꯁꯥꯅꯦ ꯁꯥ ꯇꯝꯊꯤꯕ ꯁꯥ ꯑꯩꯅ ꯇꯝꯊꯤꯕ ꯃꯤꯅꯤ ꯎꯝ ꯆꯥꯝꯃꯒ ꯀꯨꯟꯊ꯭ꯔꯥ ꯇꯔꯨꯛ ꯆꯥꯝꯃ ꯀꯨꯟꯊ꯭ꯔꯥ ꯃꯔꯤ ꯂꯩꯔꯤꯕ ꯆꯥꯝꯃ ꯀꯨꯟꯊ꯭ꯔꯥ ꯃꯔꯤ ꯆꯥꯝꯃ ꯀꯨꯟꯊ꯭ꯔꯥ ꯃꯔꯤ ꯑꯥ ꯆꯥꯝꯃ ꯀꯨꯟꯊ꯭ꯔꯥ ꯃꯔꯤ ꯂꯩꯇ꯭ꯔꯦ ꯆꯥꯝꯃ ꯀꯨꯟꯊ꯭ꯔꯥ ꯇꯔꯨꯛ ꯌꯥꯟꯊꯣꯛꯈ꯭ꯔꯅꯤ ꯏꯁꯈꯨꯜꯂꯅꯤ ꯑꯗꯨꯒ
ꯎꯝ ꯍꫭ ꯍꫭ
ꯑꯅꯤꯗꯨꯒ ꯑꯃꯖꯨ ꯌꯣꯟꯊꯣꯛꯈ꯭ꯔꯅꯤ ꯍꯦꯔꯥ ꯑꯗꯨꯒ ꯑꯃꯨꯛ ꯈꯨꯜꯂꯅꯤ ꯁꯨꯋꯥꯏ ꯃꯇꯥꯡꯁꯦ ꯂꯨꯠꯅ ꯕꯔꯦꯛ ꯌꯥꯝ ꯆꯟꯗꯕ ꯃꯇꯥꯡꯅꯦꯕ
ꯑꯗꯨ ꯈꯪꯉꯗꯤ ꯉꯁꯥꯏꯅ ꯊꯝꯃꯝꯕ ꯌꯥꯗꯕ꯭ꯔꯥ ꯌꯨꯝꯗ ꯊꯝꯃꯝꯕꯒꯨꯝ ꯌꯥꯗꯥꯏꯅ ꯔꯤꯁꯤꯕꯦꯜ ꯀꯩꯀꯥ ꯇꯨꯗꯤ ꯑꯗꯨꯝ ꯊꯝꯃꯝꯗꯥꯏꯅꯤ ꯄꯣꯠ ꯑꯌꯥꯝ ꯑꯌꯥꯝꯕ ꯊꯃꯝꯃꯒ ꯑꯗꯨꯏ ꯏꯁꯀ꯭ꯔꯤꯞ ꯇꯧꯗ꯭ꯔꯤ ꯀꯩꯒꯤꯅꯣ ꯑꯦ ꯅꯪꯅ ꯁꯥꯟꯅ
ꯅꯣꯡꯃꯩ ꯕꯥꯏꯕ ꯀꯥꯡꯕꯨ ꯅꯣꯡꯃꯩ ꯑꯅꯤ ꯃ ꯐꯪꯗꯔꯦ
ꯑꯩꯁꯨ ꯅꯣꯡꯃꯩ ꯄꯥꯏꯅꯦꯍꯦ ꯏꯕꯨꯡꯉꯣ ꯑꯦ ꯑꯦ ꯑꯦ ꯒꯔꯦꯅꯦꯠꯀ ꯂꯪꯉꯤꯅꯦ
ꯑꯩꯗꫭ ꯑꯗꯨ ꯃꯌꯥꯝ ꯆꯪꯉ ꯍꯀꯦ ꯇꯧꯔꯤꯔ
ꯎꯝ ꯃꯣꯏ ꯑꯅꯤ ꯈꯛꯇꯪ ꯅꯤꯗ
ꯎꯝ
ꯑꯗꯨꯅ ꯑꯅꯤ ꯑꯃꯨꯛꯀ ꯆꯥꯝ ꯀꯨꯟꯊ꯭ꯔꯥ ꯅꯤꯄꯟ ꯀꯨꯟꯊ꯭ꯔꯥꯍꯨꯝꯗꯣꯏ ꯑꯃ ꯂꯩꯔꯝꯃꯦ ꯃꯩ ꯃꯣꯏꯗꯩ ꯅꯣꯡꯃꯩ ꯐꯪꯉꯦ ꯃꯣꯏꯗꯩꯗꯤ ꯅꯣꯡꯃꯩ ꯃꯔꯨ ꯈꯔ ꯐꯪꯉꯦ ꯑꯁ ꯅꯣꯡꯃꯩ ꯃꯔꯨ ꯐꯖꯕ ꯉꯥꯛꯇ ꯉꯥꯏꯔꯦꯍꯦ
ꯑꯗꯨꯒ ꯅꯣꯡꯃꯩ ꯑꯃꯁꯨ ꯂꯩꯔꯦ ꯑꯗꯨꯅ ꯀꯨꯟꯊ꯭ꯔꯥ ꯅꯤꯄꯞ ꯀꯨꯟꯊ꯭ꯔꯥ ꯅꯤꯄꯟ ꯀꯨꯟꯊ꯭ꯔꯥ ꯇꯔꯨꯛ ꯀꯨꯟꯊ꯭ꯔꯥ ꯇꯔꯨꯛ ꯀꯨꯟꯊ꯭ꯔꯥꯏꯟꯊꯣꯏ ꯀꯨꯟꯊ꯭ꯔꯥꯏꯟꯊꯣꯏ ꯀꯨꯟꯊ꯭ꯔꯥꯍꯨꯝꯗꯣꯏ ꯀꯩꯅꯣ
ꯇꯨꯅꯤꯗꯥ
ꯑꯩꯒꯤꯗꯤ ꯀꯩꯝ ꯊꯤꯡꯗꯦ ꯀꯩꯅꯣ
ꯂꯪꯊꯣꯛ ꯂꯪꯁꯤꯟ ꯇꯧꯗꯣ ꯊꯤꯔꯤꯅꯤꯗꯅ ꯂꯪꯊꯣꯛꯄ ꯌꯥꯕ ꯄꯣꯠꯇꯣ
ꯎ ꯑꯗꯨ ꯐꯪꯉꯦ ꯂꯪꯊꯣꯛ ꯈꯔꯦ ꯀꯩꯅꯣ ꯅꯣꯡꯃꯩ ꯃꯔꯨ ꯐꯖꯕ ꯍꯥꯏꯗꯤ ꯕꫭꯛꯁ ꯀ ꯍꯥꯡꯉ ꯂꯩꯔꯝꯃꯦ ꯑꯗꯨꯗꯗꯨꯝ ꯅꯣꯡꯃꯩ ꯃꯔꯨ ꯉꯥꯛꯇꯅꯦ ꯌꯦꯡꯉꫭ ꯑꯍꯥꯡꯕ ꯅꯣꯡꯃꯩ ꯃꯔꯨ ꯅꯣꯡꯃꯩ ꯃꯔꯨ ꯁꯥꯕꯗ ꯀꯩꯀꯩ ꯆꯪꯉꯤ ꯅꯪ ꯈꯪꯉꯕ ꯑꯗꯨ ꯑꯗꯣ ꯈꯪꯗ꯭ꯔꯒ ꯑꯁꯨꯛꯌꯥꯝ ꯅꯣꯡꯃꯩ ꯃꯔꯨꯁꯦ ꯅꯪ ꯇꯥꯡꯗꯦ ꯍꯥꯏ ꯌꯥꯔꯤꯕ ꯅꯪ ꯗꯥꯏꯃꯟꯗꯩ ꯍꯟ ꯇꯥꯡꯉꯤꯅꯤ ꯅꯪ ꯈꯪꯗ꯭ꯔꯗꯤ
ꯎꯝ
ꯑꯗꯨ ꯇꯥꯡꯉꯦꯕ ꯑꯅꯤꯗ
ꯝ
ꯑꯗꯨ ꯅꯪ ꯇꯨꯝꯃꯤꯔꯣ ꯇꯨꯝꯃꯤꯔꯥ ꯍꯡꯉ ꯀꯩꯒꯤꯒꯦ ꯅꯪꯅ ꯇꯨꯝꯃꯤꯔꯥ ꯍꯪꯕ ꯌꯥꯢꯌꯦ
ꯑꯩꯗꯤ
ꯋꯥꯏꯌꯦ ꯑꯩ ꯅꯣꯡꯃꯩ ꯃꯔꯨ ꯃꯣꯏ ꯁ꯭ꯋꯥꯏꯗ ꯊꯅꯝꯕ ꯅꯣꯡꯃꯩ ꯃꯔꯨ ꯈꯤꯇꯪ ꯄꯥꯝꯕꯅꯤ ꯑꯗꯨ ꯊꯤꯈꯤꯅꯤ ꯑꯃꯖꯨ ꯐꯪꯉꯦ ꯑꯅꯤ ꯐꯧꯇꯤ ꯐꯪꯉꯦ ꯑꯃ ꯁꯤ ꯂꯩꯔꯦ ꯑꯇꯩ ꯂꯩꯗꯧꯕ ꯃꯥꯟꯗ꯭ꯔꯦ ꯑꯗꯨ ꯑꯩ ꯊꯤꯒꯅꯤ ꯀꯗꯥꯏꯗꯅꯣ ꯑꯇꯩꯗ ꯑꯃꯨꯛ
ꯄꯤꯌꯥꯗꯤꯗꯨꯔ ꯒ ꯐꯪꯕꯁꯨ ꯂꯦꯞꯄꯛꯑꯅꯤꯗꯣ ꯐꯒꯠꯂꯛꯑꯗꯕꯅꯤ ꯀꯣꯏꯊꯤ ꯊꯤꯔꯒ
ꯐꯪꯗ꯭ꯔꯗꯤ
ꯐꯪꯗ꯭ꯔ ꯐꯪꯗ꯭ꯔꯦ
ꯑꯗꯨ ꯐꯪ ꯑꯗꯨꯅꯤ ꯐꯪꯅꯕꯅꯦ ꯊꯤꯔꯤꯁꯦ
ꯑꯅꯤꯒ ꯆꯅꯤꯄꯥꯥꯟꯗ ꯐꯪꯉꯤ ꯃꯣꯏꯒꯤ ꯁꯤꯒꯤ ꯁꯤꯝꯒꯤ ꯆꯍꯤ ꯑꯃ ꯔꯤꯆꯥꯔꯁ ꯍ ꫪꯣꯡꯕꯒꯤ
ꯇꯥꯡꯍꯜꯂꯨꯅꯤ
ꯀꯃꯥꯏ ꯀꯇ ꯂꯩ
ꯑꯩ ꯕꯦꯂꯦꯟꯁ ꯀꯥꯞꯅꯤꯡꯗꯕꯅꯦ ꯑꯩꯗꯤ ꯇꯜꯂꯦ ꯑꯩ ꯆꯪꯋꯥꯏ ꯆꯪꯋꯥꯏꯖꯦ ꯀꯩꯅꯣ
ꯗꯤꯅꯣꯖꯤꯅ ꯑꯩ
ꯑꯦ ꯈꯔ ꯂꯩꯔꯒꯗꯤ ꯑꯩ ꯕꯦꯂꯦꯟꯁ ꯀꯥꯞꯄꯗꯧꯅꯤꯗ ꯂꯣꯏꯁꯟꯗ꯭ꯔꯤꯅꯦ ꯑꯩꯗꯤ
ꯊꯥ ꯑꯅꯤ ꯑꯍꯨꯝ ꯂꯣꯏꯔ ꯑꯃꯨꯛ ꯆꯞ ꯂꯦꯞꯈꯤꯗꯣ ꯇꯤꯟ ꯃꯅꯝ ꯅꯝꯕꯩ ꯇꯥꯢꯞ ꯇꯧꯔꯦ
ꯀꯩꯅꯣ ꯃꯅꯝꯅꯤ ꯍꯥꯏꯗꯤ ꯎꯇꯤꯟ ꯃꯅꯝ
ꯑꯗꯨꯅꯦ ꯑꯩꯖꯨ ꯎꯇꯤꯟ ꯃꯅꯝ ꯅꯝꯕꯩ
ꯅꯪ ꯅꯪꯅ ꯍꯥꯏꯗꯣ ꯑꯩꯗꯤ ꯇꯤꯟ ꯃꯅꯝ ꯅꯝꯕ ꯑꯅ ꯇꯥꯏꯌꯦ
ꯀꯥꯎ ꯁꯤꯜ ꯂꯩ ꯇꯑꯗꯤ ꯁꯤꯖꯤꯜꯂꯕ ꯌꯥꯗꯦ꯫ ꯍꯥꯏꯗ
ꯑꯩ ꯀꯗꯥꯏꯗ ꯉꯥꯎꯔꯤꯕ꯫
ꯍꯋꯤꯅ ꯇꯤꯟ ꯍꯥꯏꯔꯒ ꯇꯤꯟꯑꯣꯢꯅ ꯇꯥꯏꯔꯒ ꯇꯧ ꯑꯗꯣ꯫
ꯑꯗꯨ ꯅꯪꯅ ꯍꯥꯏꯕꯗ ꯁꯣꯏꯕꯩꯅꯦ ꯑꯩꯅ ꯉꯥꯎꯕꯩ ꯅꯠꯇꯦ꯫
ꯀꯃꯥꯏꯅ ꯁꯣꯏꯕꯅꯣ ꯑꯩ ꯁꯣꯏꯗꯦ꯫
ꯑꯩꯁꯦ ꯈꯪꯅꯤꯡꯗꯦ꯫ ꯈꯡꯉꯣꯏ꯫
ꯀꯩꯒꯤ
ꯈꯪꯗꯦ ꯑꯩꯁꯨ
ꯅꯪꯗꯧꯅꯤ
ꯀꯩꯒꯤꯟ
ꯑꯩ ꯃꯆꯥꯥ ꯑꯃ ꯂꯩꯕꯤꯒꯦ ꯏꯁꯇ꯭ꯔꯤꯠ ꯐꯥꯏꯇ꯭ꯔ
ꯀꯩꯅꯣ ꯅꯪꯅ ꯑꯗꯨ‌ ꯍꯦꯛꯇ ꯍꯥꯏꯔꯤꯗꯣ
ꯅꯪꯒꯤ ꯐꯦꯕꯣꯔꯤꯠ ꯏꯁꯀꯤꯟ ꯌꯥꯎꯕꯒꯤ
ꯑꯩ ꯑꯩꯒꯤ ꯐꯦꯚꯣꯔꯥꯏꯠ ꯑꯩꯒꯤ ꯑꯩꯒꯤ ꯐꯦꯚꯣꯔꯥꯏꯠꯇꯤ ꯑꯝꯇ ꯂꯩꯇꯦ ꯂꯩꯇꯦ꯫ ꯀꯩꯒꯤꯅꯣ꯫
ꯅꯪꯅ ꯄꯥꯝꯕꯗꯣ ꯑꯗꯨꯅꯦꯕꯀꯣ꯫
ꯑꯩ ꯑꯩ ꯑꯝꯇ ꯄꯥꯝꯗꯦ ꯄꯥꯝꯃꯤꯗꯅ꯫
ꯅꯪꯅ ꯄꯥꯝꯃꯤꯗꯣ ꯑꯩꯁꯨ ꯂꯣꯏꯅ ꯈꯪꯉꯤ ꯑꯗꯨꯒꯤ ꯑꯩꯅ ꯈꯪꯕ꯫
ꯅꯪ ꯈꯪꯉꯤꯗꯨ ꯀꯩꯒꯤ꯫
ꯑꯩ ꯑꯟꯇ꯭ꯔꯖꯥꯃꯤꯅꯤ꯫
ꯅꯪ ꯉꯟꯇꯔ ꯆꯥꯃꯤ ꯅꯠꯇꯦꯅ ꯃꯃꯥꯡ ꯃꯃꯥꯡꯉꯩꯗ ꯍꯥꯏꯈꯤꯕꯅꯦ ꯑꯗꯨꯒ ꯍꯧꯖꯤꯛꯇ ꯉꯟꯇꯔ ꯆꯥꯃꯤ ꯀꯣꯏꯅꯤꯡꯉꯩꯔꯕ꯫
ꯑꯣꯏꯔꯛꯄꯒ ꯆꯞ ꯃꯥꯟꯅꯩꯗꯅ꯫
ꯑꯩꯗꯤ ꯑꯟꯇꯔꯖꯥ ꯑꯗꯨꯁꯨ ꯅꯪ ꯅꯥꯏꯕ ꯑꯟꯇꯔꯖꯥꯅꯤ꯫
ꯎꯝ꯫
ꯑꯗꯨ ꯀꯔꯤꯒꯤꯅꯣ ꯅꯪ ꯎꯝ ꯎꯝ ꯍꯥꯏꯗꯣ꯫
ꯁꯃꯤ ꯑꯣꯢꯕꯒꯤ꯫
ꯑꯣꯢꯔꯝꯗꯔꯗꯤ꯫
ꯍꯧꯖꯤꯛꯁꯨ ꯄꯤ ꯇꯧꯕ꯭ꯔꯥ ꯑ ꯌꯦꯂꯣꯅ ꯄꯤꯕꯔ꯫ ꯑꯗꯨꯅ ꯑꯗꯨ ꯁꯤꯁꯦ ꯍꯥꯏꯇꯥꯔꯦ ꯊꯧꯅꯤꯡ ꯃꯐꯝ ꯊꯧ ꯌꯥꯗꯕꯣ ꯑꯩꯈꯣꯏꯅ꯫ ꯑ꯫ ꯑꯗꯨꯒ ꯁꯦꯠꯂꯨ ꯍꯥꯏꯒꯗ꯭ꯔꯥ ꯑꯗꯨꯅꯦꯕꯀꯣ꯫
ꯑ꯫ ꯍꯂꯣ ꯒꯔꯤ ꯊꯝꯃꯒꯦ ꯎꯝ ꯎꯝ꯫ ꯎꯝ꯫